ꯄꯣ ꯇꯥꯕ꯭ꯔꯣ ꯎꯝ ꯀꯃꯥꯏꯅ ꯇꯧꯔꯦ ꯅꯨꯡꯉꯥꯏꯕ꯭ꯔꯣ
ꯅꯨꯡꯉꯥꯏ ꯅꯪꯗꯤ
ꯎ ꯑꯩꯁꯨ ꯅꯨꯡꯉꯥꯏꯔꯦꯅꯦ ꯅꯨꯡꯉꯥꯏꯇꯕꯁꯨ ꯅꯨꯡꯉꯥꯏꯔꯦ ꯍꯥꯏꯕ ꯇꯥꯔꯦ
ꯀꯔꯤꯒꯤ ꯅꯨꯡꯉꯥꯏꯇ꯭ꯔꯗꯤ ꯅꯨꯡꯉꯥꯏꯇꯦ ꯅꯨꯡꯉꯥꯏꯔꯗꯤ ꯅꯨꯡꯉꯥꯏꯌꯦ ꯍꯥꯏꯗꯧꯅꯤꯅ
ꯑꯗꯨ ꯅꯠꯇꯦ ꯅꯨꯡꯉꯥꯏꯕꯁꯨ ꯅꯨꯡꯉꯥꯏꯌꯦ ꯅꯨꯡꯉꯥꯏꯇꯕꯁꯨ ꯅꯨꯡꯉꯥꯏꯌꯦ ꯍꯥꯏꯒꯗꯕꯅꯤ ꯅꯨꯡꯉꯥꯏꯇꯕꯁꯨꯀꯣ ꯃꯤ ꯃꯤ ꯑꯇꯣꯞꯄ ꯃꯤ ꯃꯤ ꯑꯇꯣꯞꯄꯗꯗꯤ ꯅꯨꯡꯉꯥꯏꯕ꯭ꯔꯥ ꯍꯥꯏꯕ ꯃꯇꯝꯗꯗꯤ ꯑꯁ ꯅꯨꯡꯉꯥꯏꯇꯦ ꯍꯥꯏꯕ ꯌꯥꯗꯦꯅ ꯀꯔꯤꯒꯤꯔꯥ ꯃꯥꯁꯤ ꯅꯨꯡꯉꯥꯏꯇꯕꯅꯣ ꯑꯗꯨꯝꯅ
ꯍꯥꯏꯔꯗꯤ ꯀꯃꯥꯏꯅ ꯀꯔꯤꯒꯤ ꯅꯨꯡꯉꯥꯏꯇꯕ꯭ꯔꯥ ꯍꯥꯏꯅ ꯍꯥꯏꯔꯗꯤ ꯅꯪꯒꯤ ꯅꯨꯡꯉꯥꯏꯇꯕ ꯈꯣꯏꯗꯣ ꯍꯥꯏꯗꯣꯛꯔꯗꯤ ꯈꯔ ꯐꯥꯕꯁꯨ ꯂꯩꯌꯦꯅ
ꯑꯗꯨꯒꯤ ꯃꯤꯒꯣꯟꯗ ꯃꯤꯉꯣꯟꯗ ꯅꯨꯡꯉꯥꯏꯇꯕ ꯐꯣꯡꯗꯣꯛꯄꯁꯨ ꯀꯣ ꯐꯠꯇꯕ ꯐꯠꯇꯕ ꯂꯩꯕꯀꯣ
ꯎ ꯐꯣꯡꯗꯣꯛꯑꯣ ꯑꯩ ꯅꯪꯒꯤ ꯄꯥꯟꯗꯧꯔꯥ ꯕꯣꯛꯁ ꯑꯣꯏꯔꯝ ꯑꯣꯏꯕꯤꯒꯤ
ꯑꯁ ꯍꯩꯅꯧ ꯐꯥꯎꯗꯤ ꯌꯥꯏꯀꯣ ꯅꯤꯡꯁꯤꯡ ꯁꯤꯡꯅꯕ ꯋꯥꯔꯤꯁꯨ ꯑꯗꯨꯝ ꯅꯤꯡꯁꯤꯡꯂ ꯑꯩꯅ
ꯅꯪꯁꯦ ꯅꯪꯁꯦ ꯈꯔ ꯊꯍ ꯃꯥꯂꯤꯒꯣ
ꯎꯝ
ꯅꯪ ꯅꯪ ꯋꯥ ꯍꯥꯏꯕꯒꯤ ꯏꯁꯄꯤꯠꯇꯨꯁꯨ ꯀꯌꯥꯗꯤ ꯌꯥꯏ ꯑꯗꯨꯒꯤꯅꯦꯕ ꯅꯪ
ꯌꯥꯝ ꯊꯨꯕ꯭ꯔꯅꯦ
ꯅꯠꯇꯦ ꯅꯪꯗ ꯅꯪꯒ ꯋꯥꯔꯤ ꯁꯥꯟꯅꯕꯗ ꯅꯪꯁꯦ ꯈꯔ ꯏꯝꯄꯦꯛ ꯁꯟ ꯑꯣꯏꯕ ꯃꯥꯜꯂꯦꯕ
ꯑꯥ ꯑꯥ ꯅꯠꯇꯦꯗ ꯑꯗꯨꯩ ꯇꯧꯗꯦ
ꯅꯠꯇ꯭ꯔꯒ ꯅꯨꯄꯥꯒ ꯅꯨꯄꯥ ꯉꯥꯡꯅꯕꯒꯤꯔꯣ
ꯎꯝ ꯐꯥꯒꯤ ꯇꯧꯕꯅꯤꯗ ꯑꯗꯨꯒꯤ ꯑꯗꯨꯒꯤ ꯑꯗꯨꯒꯤ ꯋꯥꯈꯜꯗ ꯂꯩꯇꯦ
ꯑꯗꯨ ꯑꯣꯏꯔꯗꯤ ꯕꯧꯒꯤ ꯋꯥꯔꯤ ꯁꯥꯟꯅꯔꯗꯤ ꯑꯗꯨꯝ ꯀꯨꯏꯅ ꯆꯠꯄꯅꯦ
ꯎꯝ ꯕꯣꯟꯒꯤ ꯋꯥꯔꯤ ꯁꯥꯅꯁꯤꯔꯣ
ꯅꯔꯣꯅ ꯑꯩ ꯑꯩ ꯇꯥꯕꯤꯒꯦ
ꯅꯪ ꯇꯥꯕꯤꯒꯦꯔꯥꯅ ꯅꯪ ꯅꯪꯗꯤ ꯀꯔꯝꯕ ꯀꯟꯇ꯭ꯔꯤꯗ ꯁꯞꯄꯣꯔꯠ ꯇꯧꯏ
ꯑꯩꯔꯣ ꯂꯣꯏꯅꯃꯛ ꯇꯧꯋꯤ
ꯅꯪ ꯑꯄꯥꯝꯕ ꯑꯃꯈꯛꯇ ꯂꯩꯔꯝꯒꯅꯤꯅ ꯂꯣꯏꯅꯃꯛꯛꯇꯤ ꯂꯣꯏꯅꯃꯛꯛꯇꯤ ꯉꯝꯔꯣꯏ ꯇꯧꯕ ꯋꯥꯔꯀꯞꯇꯣ
ꯎꯨꯝ
ꯆꯝꯄꯤꯌꯟ ꯆꯦꯝꯄꯤꯌꯟ ꯇꯤꯝꯗꯤ ꯑꯃꯈꯛꯇ ꯂꯩꯒꯅꯤꯅ ꯑꯗꯨꯒꯤ ꯅꯛꯅ ꯄꯥꯝꯕ ꯄꯥꯈꯪꯕꯔ ꯃꯁꯛ ꯐꯖꯕꯒꯤꯔꯥ ꯋꯥꯡꯕꯒꯤꯔꯥ ꯁ ꯍꯥꯏꯒꯤꯔꯥ ꯁꯅꯕ ꯍꯥꯏꯩꯕꯒꯤꯔ ꯑꯗꯨꯒꯤ ꯂꯩꯗꯅ
ꯑꯩꯗꯤ ꯑꯥ ꯐ꯭ꯔꯥꯟꯁ ꯀ ꯁꯄꯦꯟ
ꯎꯨꯝ ꯐ꯭ꯔꯥꯟꯁ ꯀꯥ ꯏꯁꯄꯦꯟ
ꯅꯪ ꯅꯪꯗꯤ
ꯑꯅꯥ ꯑꯔꯖꯦꯟꯇꯤꯅꯥ
ꯎꯨꯝ ꯑꯩꯁꯨ ꯃꯦꯁꯤꯒꯤ ꯑꯩ ꯉꯁꯤꯗ ꯑꯩꯅ ꯑꯃꯥ ꯕꯨ ꯑꯃꯇꯤꯟꯕꯨ ꯁꯄꯣꯔꯠ ꯇꯧꯕꯅꯦ ꯀ꯭ꯔꯤ ꯍꯥꯏ ꯎꯨꯝ
ꯀꯤꯛ ꯀꯦꯞꯄꯣ ꯀꯤꯛ ꯀꯦꯞ ꯕꯥꯔꯗꯦꯒꯤꯗꯨꯔꯣ
ꯍꯣꯏ ꯀꯔꯤꯒꯦꯔꯥ ꯍꯥꯏ ꯍꯥꯏ ꯃꯔꯝ ꯍꯥꯏꯕꯤꯒꯦ
ꯑ ꯍꯥꯏꯩꯔ ꯍꯥꯏꯔꯣ ꯑ
ꯑꯩꯈꯣꯏ ꯌꯦꯡꯕꯗ ꯌꯦꯡꯕ ꯀꯥꯡꯕꯨꯗ ꯃꯤ ꯑꯃꯠꯇꯁꯨ ꯂꯩ ꯇꯕ
ꯑꯆꯥꯁ ꯍ ꯍ
ꯑꯗꯨꯒꯤꯁꯤ ꯅꯨꯡꯁꯤꯌꯦ ꯍꯥꯏꯅ ꯑꯩꯅ ꯇꯧꯕꯤꯈ꯭ꯔꯕꯀꯣ ꯑꯗꯨꯗ ꯑꯁ ꯏꯊꯥ ꯊꯥꯖꯗꯅ ꯃꯣꯏꯁꯨ ꯌꯥꯝ ꯍꯩꯔꯝꯕ ꯀꯣ
ꯑꯩꯁꯦꯡꯕꯅꯤ ꯃꯣꯏꯒꯤꯗꯣ ꯃꯣꯏꯅ ꯀꯩꯅꯣꯒꯤ ꯋꯥꯔꯜ ꯀꯞ ꯍꯦꯛ ꯊꯣꯛꯄꯒꯤꯗ ꯃꯣꯏꯅ ꯑꯍꯥꯟꯕꯅꯤꯃꯛ ꯃꯣꯏꯅ ꯆꯪꯂꯛꯄꯗꯣ
ꯎꯨꯝ
ꯃꯣꯏꯁꯦ ꯑꯁ ꯑꯇꯣꯞꯄ ꯀꯟꯇ꯭ꯔꯤ ꯐꯥꯎ ꯑꯐꯥꯎ ꯑꯐꯥꯎꯕ ꯀꯟꯇ꯭ꯔꯤ ꯏꯇꯥꯂꯤꯒꯨꯝꯕ ꯌꯥꯝ ꯑꯐꯥꯎꯕ ꯀꯟꯇ꯭ꯔꯤ ꯂꯩꯌꯦꯕ ꯑꯗꯨ ꯃꯣꯏ ꯐꯥꯎ ꯀ꯭ꯋꯥꯂꯤꯐꯥꯏ ꯇꯧꯔꯤꯉꯩꯗ- ꯃꯣꯏ ꯑꯄꯤꯛꯄ ꯑꯥꯏꯂꯦꯟ ꯑꯄꯤꯛꯄ ꯑꯥꯏꯂꯦꯟ ꯀꯥꯡꯄꯨꯈꯣꯏꯅ ꯀ꯭ꯋꯥꯂꯤꯐꯥꯏ ꯇꯧꯕꯗꯨꯗꯣ ꯌꯥꯝ ꯀꯩꯅꯣꯒꯤꯅꯦ ꯊꯥꯒꯠꯅꯤꯡꯉ ꯂꯩꯌꯦꯕ ꯃꯣꯏꯒꯤ ꯄꯔꯐꯣꯔꯃꯦꯟꯁꯨ ꯀꯣ ꯌꯥꯝ ꯌꯥꯝ ꯑꯦꯛꯁꯄꯤꯔꯤꯌꯦꯟꯁ ꯂꯩꯕ ꯇꯥꯏꯞꯇ ꯁꯥꯟꯅꯥꯏꯕ ꯀꯕ ꯕ‌ꯣ
ꯑꯗꯣ ꯃꯣꯏꯒꯤ ꯕꯣꯜꯒꯤ ꯄꯥꯔꯁꯟꯗꯤ ꯈꯔ ꯎꯝ ꯋꯥꯠꯂꯤ
ꯈꯔ ꯃꯣꯏꯗꯤ ꯃꯣꯏꯗꯤ ꯃ‌ꯣꯏꯗꯤ ꯑꯍꯥꯟꯕ ꯑꯍꯥꯟꯅ ꯆꯪꯕꯅꯤꯅ ꯅꯥꯎ ꯅꯥꯎ ꯅꯥꯎꯕꯅꯤꯅ ꯎꯄꯥꯏ ꯂꯩꯇ꯭ꯔꯦꯅꯦ ꯑꯗꯨꯗꯤ ꯑꯗꯨꯒꯤꯁꯨ ꯎꯝ
ꯉꯥꯇꯡ ꯃꯣꯏꯗꯨ ꯃꯇꯝꯗꯣ ꯍꯦꯟꯅ ꯄꯤꯔꯗꯤ ꯑꯃꯨꯛꯀ ꯑꯃꯨꯛꯀ ꯆꯪꯉꯅꯤ
ꯑꯥ
ꯑꯇꯣꯞꯄ ꯈꯣꯏꯗꯨꯗꯤ ꯌꯥꯝ ꯀꯔꯤ ꯍꯥꯏꯁꯤꯔꯥ ꯑꯦꯛꯖꯣꯁ ꯇꯧꯈ꯭ꯔꯕꯅꯦ ꯃꯣꯏꯗꯤ ꯋꯥꯕꯗꯣ ꯎꯊꯣꯛꯇꯦ
ꯑꯩꯅ ꯈ꯭ꯋꯥꯏꯗꯒꯤ ꯁꯥꯎꯅꯤꯡꯕꯗꯤꯀꯣ ꯎꯝ ꯑꯩꯅ ꯈ꯭ꯋꯥꯏꯗꯒꯤ ꯁꯥꯎꯅꯤꯡꯕꯗꯤ ꯀ꯭ꯔꯣꯁꯤꯌꯥꯒ ꯄꯣꯔꯇꯨꯒꯜ ꯁꯥꯟꯕ ꯃꯇꯝꯗꯨꯅ ꯑꯗꯨꯒꯤ ꯃꯇꯝꯗꯨ ꯇꯔꯥ ꯄꯤꯕꯗꯣ ꯃꯤꯅꯤꯠ ꯀꯅ‌ꯣꯒꯤ ꯀꯨꯟ ꯁꯨꯌ‌ꯦꯕ ꯁꯅꯥꯕꯗꯣ ꯑꯁ ꯁꯥꯎꯅꯤꯡꯈ꯭ꯔꯦꯕ ꯑꯩꯗꯤ ꯃꯨꯒ ꯃꯥꯅ ꯆꯜꯂ‌ꯦ ꯑꯃꯅ ꯆꯂꯦ
ꯑ ꯑꯗꯨꯒ ꯃꯣꯏ ꯑꯣꯐ ꯁꯥꯏꯠ ꯄꯤꯕꯗꯨꯁꯨ ꯂꯥꯜꯂꯦꯗ ꯑꯗꯨ ꯑ ꯑꯗꯨ ꯄꯤꯗ꯭ꯔꯁꯨ ꯌꯥꯏꯑꯦ ꯑꯝꯃ ꯀꯣꯟꯅ ꯆꯪꯕꯗꯨꯗꯤ ꯑꯗꯨꯗꯤ ꯒꯣꯜꯅꯤ
ꯎꯝ ꯑꯣꯁꯥꯏ ꯑꯣꯁꯥꯏ ꯇꯤ ꯎꯄꯥꯏ ꯂꯩꯇ꯭ꯔꯦꯅꯦ ꯑꯗꯨ ꯑꯗꯨꯒꯤ ꯑꯣꯁꯋꯥꯏꯒꯤ ꯒꯣꯗꯨ ꯆꯜꯗꯣꯏꯕ ꯃꯇꯝ ꯃꯇꯝ ꯇꯥꯈ꯭ꯔꯕꯅꯤꯕ ꯃꯇꯝ ꯍꯦꯟꯕꯅꯤꯕ ꯑꯗꯨꯒ ꯃꯤꯅꯤꯠ ꯇꯔꯥꯃꯉꯥ ꯇꯔꯥꯇꯔꯨꯛ ꯀꯨꯟ ꯁꯨꯑꯦꯕ ꯑꯗꯨꯐꯥꯎ ꯁꯥꯅꯍꯟꯕꯗꯨ ꯑꯗꯨꯏꯗꯤ ꯌꯥꯗ꯭ꯔꯦꯕ ꯉꯁꯤ ꯀꯩꯅꯣꯒꯤ ꯑꯌꯨꯛ ꯁꯅꯥꯕꯗꯤ ꯃꯤꯅꯤꯠ ꯑꯍꯨꯝ ꯑꯦꯛꯁꯇ꯭ꯔꯥ ꯇꯥꯏꯝ ꯄꯤꯕꯗ‌ꯣ ꯊꯤꯛ ꯌꯥꯎꯕꯗ ꯄꯔꯤꯛ ꯇꯧꯋꯦꯕꯀꯣ ꯑꯗꯨꯅ ꯐꯌꯦꯕ ꯑꯗꯨꯗꯤ ꯑꯁ ꯑꯩ ꯀꯩꯅꯣꯒꯤ ꯑꯌꯨꯛꯗꯤ ꯑꯁ ꯃꯣꯏꯁꯨ ꯀꯠꯂꯤꯗꯅꯀꯣ ꯀꯅ‌ꯣꯒꯤ ꯀ‌ꯦꯕ ꯕꯔꯗ‌ꯦ ꯈ‌ꯣꯏꯁꯨ ꯑꯗꯨꯒꯤ ꯑꯁ ꯑꯃ ꯑꯃꯒ ꯃꯤꯅꯤꯠ ꯑꯃꯒꯨꯝꯕ ꯄꯤꯔꯒꯗꯤ ꯉꯥꯃꯣꯏ ꯄꯦꯅꯥꯜꯇꯤ ꯁꯣꯔꯠ ꯑꯥꯎꯠ ꯇꯧꯒꯅꯤꯀꯣꯅ ꯈꯟꯈ꯭ꯔꯦꯕ
ꯑꯗꯨꯗꯤ ꯑ ꯌꯥꯝ ꯄꯥꯈꯠꯂꯒ ꯂꯩꯕ ꯃꯇꯝꯗ
ꯅꯣꯏꯒꯤ ꯅꯣꯏꯒꯤ ꯏꯁꯇꯦꯇꯥꯁꯇꯣ ꯌꯦꯡꯉꯒ ꯑꯩ ꯅꯣꯛꯅꯤꯡꯈ꯭ꯔꯗꯦ ꯍꯥꯔꯠꯀꯤ ꯑ ꯃꯤꯃꯁ ꯊꯥꯔꯛꯄꯗꯣ
ꯑꯥ ꯑꯩꯅ ꯑꯗꯨ ꯑꯗꯨꯒꯤ ꯔꯤꯐ꯭ꯔꯤ ꯔꯤꯐ꯭ꯔꯤ ꯅꯨꯄꯥꯗꯣ ꯑꯁ ꯑꯩ ꯑꯩ ꯅꯤꯡꯕ ꯊꯣꯛꯂꯦꯅ ꯈꯟ ꯈꯟꯈ꯭ꯔꯕꯅꯦꯕ ꯃꯇꯝ ꯇꯍꯜꯂꯣ ꯇꯍꯜꯂꯣ ꯃꯇꯝꯗ‌ꯣ ꯄꯔꯤꯠ ꯇꯥꯔ‌ꯦꯗ ꯑꯗꯨꯗꯤ ꯑꯁ ꯅꯪꯒꯤ ꯏꯇꯣꯝꯇ ꯇꯨꯐꯝꯗ ꯍꯦꯞꯂꯒ ꯌ‌ꯏ ꯇꯧꯕꯅꯦꯕꯀꯣ
ꯎꯝ ꯅꯍꯥꯟꯒꯤ ꯑ ꯅꯍꯥꯟꯒꯤ ꯔ‌ꯦꯐ ꯐ꯭ꯔꯤ ꯅꯨꯄꯥꯗꯨꯗꯤ ꯀꯩꯅꯣ ꯇꯧꯈ꯭ꯔꯦ ꯍꯥꯏꯈꯤꯗꯥꯏꯅꯦ ꯃꯥꯕꯨ ꯂꯥꯎꯊꯣꯛꯈ꯭ꯔꯦ ꯍꯥꯏꯈꯤꯗꯥꯏꯅꯦ
ꯎꯝ ꯑꯣ ꯑꯗꯨꯃꯥꯏꯁꯨ ꯑꯣꯏꯔꯝꯒꯅꯤ ꯑ ꯃꯇꯝ
ꯆꯍꯤ ꯃꯔꯤ ꯅꯠꯇꯦ ꯆꯍꯤ ꯃꯔꯤ ꯀ꯭ꯔꯤꯒꯦꯔꯥ ꯍꯥꯏꯔꯗꯤ ꯗꯤ ꯑꯣꯞꯁꯥꯏꯠ ꯅꯠꯇꯕꯗꯣ ꯑꯣꯞꯁꯥꯏꯠꯅꯦ ꯍꯥꯏꯅ ꯄꯤꯈꯤꯕꯒꯤ ꯑꯗꯨ ꯆꯍꯤ ꯃꯔꯤ ꯑꯃ
ꯆꯍꯤ ꯃꯔꯤ ꯇꯥꯟꯊꯣꯛꯈ꯭ꯔꯦ ꯅꯪ ꯅꯪ ꯍꯥꯟꯅ ꯍꯥꯏꯔꯣ
ꯑꯗꯨꯅꯤ ꯌꯥꯔꯦ
ꯍꯥꯏꯔꯣ ꯍꯥꯏꯦꯔꯣ ꯇꯥꯒꯦ ꯅꯪ ꯉꯥꯡ ꯅꯪ ꯅꯪ ꯉꯥꯡꯅꯤꯡ ꯃꯥ ꯃꯈꯣꯏꯗ ꯉꯥꯡꯉꯣ ꯑꯩ ꯑꯗꯨꯝ ꯇꯥꯔꯒꯦ
ꯌꯥꯔꯦ ꯌꯥꯔꯦ
ꯑꯣ ꯅꯪ ꯅꯪꯒꯤ ꯃꯇꯝ ꯄꯤꯈ꯭ꯔꯕꯅꯦ ꯅꯪꯅ ꯑꯄꯥꯝꯕꯗꯣ ꯉꯥꯡꯉꯕ ꯑꯗꯨꯝ ꯑꯩ ꯇꯥꯔꯒ ꯂꯩꯈ꯭ꯔꯦ
ꯑꯩꯅ ꯍꯥꯏꯅꯤꯡꯕꯗꯣ ꯅꯪ ꯍꯥꯏꯊꯣꯛꯈ꯭ꯔꯦ ꯌꯥꯔꯦ
ꯑꯗꯨꯅꯤ ꯑꯗꯨꯒꯤꯁꯨ ꯃꯈꯥ ꯃꯈꯥꯁꯨ ꯍꯥꯏꯔꯛꯑꯣꯅ ꯊꯪꯅꯥ ꯉꯅꯤ ꯃꯩꯌꯥꯝ ꯂꯩ ꯎ ꯃꯈꯥꯗ ꯅꯉꯏ ꯑꯉꯥꯡꯅꯦ ꯃ ꯌꯥꯝ ꯌꯥꯝ ꯂꯥꯏꯔꯝꯒꯅꯦꯕ
ꯂꯩꯇ꯭ꯔꯦ ꯑꯗꯨ ꯈꯛꯇꯅꯦ ꯑꯗꯨꯗ ꯁꯣ ꯂꯩꯈ꯭ꯔꯅꯤ
ꯀꯣꯃꯥꯗꯤ ꯂꯩꯇꯦꯀꯣ
ꯎꯝ
ꯑꯃꯨꯛꯀꯅꯥꯪ ꯑꯁ ꯑꯗꯨꯝ ꯐꯝꯂꯉ ꯂꯩ ꯑꯩꯕ ꯍꯤꯠꯃꯟꯗꯒꯤꯁꯨ ꯀꯩꯅꯣꯒꯤ ꯒꯦꯁꯇ꯭ꯔꯤꯛ ꯂꯩꯕꯅꯤꯅ ꯄꯨꯣꯛ ꯅꯥꯕꯒꯤ
ꯎꯝ
ꯎꯨꯡ ꯐꯝꯕ ꯂꯦꯞꯄ ꯆꯠꯄ ꯅꯣꯏ ꯋꯥꯔꯤ ꯁꯅꯕ ꯋꯥꯔꯤ ꯁꯥꯕ ꯑꯗꯨ ꯉꯥꯛꯇꯅꯤ ꯊꯕꯛ ꯁꯤ ꯊꯕꯛꯅꯤ
ꯍꯕꯛ ꯀ ꯍꯕꯛ ꯅꯠꯇ ꯍꯌ
ꯅꯣꯏ ꯅꯣꯏꯔꯣꯝꯗ ꯊꯕꯛꯀꯨꯝꯕ ꯁꯨꯅꯤꯉꯥꯏ ꯂꯩꯕ꯭ꯔꯣꯅꯦ
ꯂꯑꯣ
ꯐꯤ ꯁꯨꯅꯤꯡꯉꯥꯏ ꯀꯩꯅꯣꯒꯤ ꯅꯣꯏꯒꯤ ꯏꯁꯤꯡ ꯂꯩꯇ꯭ꯔꯗꯤ ꯖꯥꯔꯒꯨꯝꯕ ꯄꯨꯅꯤꯡꯉꯥꯏ ꯀꯣ
ꯎꯝ
ꯆꯥꯛ ꯌꯦꯟꯁꯥꯡ ꯆꯥꯛ ꯌꯦꯟꯁꯥꯡ ꯊꯣꯡꯅꯤꯡꯉꯥꯏ ꯑꯁ ꯌꯦꯟꯁꯥꯡꯗꯤ ꯐꯖꯅ ꯊꯣꯡꯉꯤ ꯑꯩꯁꯨ ꯅꯨꯄꯤꯗꯒꯤ ꯗꯤ ꯍꯦꯟꯅ ꯑꯩꯅ ꯈꯨꯠꯅ ꯊꯨꯝꯕ ꯑꯩꯅ ꯑꯩ ꯈꯨꯠꯅ ꯊꯣꯡꯕꯗꯨ ꯍꯧꯥꯎꯔꯤꯕ ꯈꯨꯠꯊꯨꯝꯕꯥ ꯅꯨꯄꯥꯗꯨꯅꯤ
ꯅꯪꯁꯨ ꯑꯦꯟꯁꯥꯡ ꯊꯧꯕ ꯍꯩꯕ꯭ꯔꯥꯅꯦ
ꯗꯤ ꯍꯥꯏꯇꯦꯔ ꯆꯥꯕꯗ ꯑ ꯆꯥꯕꯗꯤ ꯍꯥꯏꯌꯦ ꯊꯣꯝꯕꯤ ꯊꯣꯝꯕꯤꯔꯁꯨ ꯆꯥꯕ ꯂꯩ ꯑꯗꯨꯗꯤ ꯌꯥꯗꯦꯅ
ꯑꯥ ꯑꯦ ꯅꯪꯁꯨ ꯊꯣꯡꯕ ꯃꯇꯝ ꯂꯥꯛꯀꯅꯤ ꯑꯗꯣ ꯅꯪ ꯈꯪꯗ꯭ꯔꯗꯤ ꯀꯃꯥꯏꯅ ꯀ ꯀꯩꯅꯣꯒꯤ ꯅꯁꯥꯅꯁꯨ ꯈꯣꯏꯗꯤ ꯀꯃꯥꯏꯅ ꯄꯤꯤꯁꯥꯔꯅꯤ
ꯑꯁ ꯑꯩꯒꯤꯗꯤ ꯑꯩ ꯅꯨꯄꯥꯅ ꯊꯣꯡꯅꯤꯍꯦꯉꯦ
ꯑ ꯂꯗꯤ ꯌꯥꯗ ꯔꯦ
ꯑꯩ ꯅꯨꯄꯥ ꯅꯨꯄꯥ ꯀꯣꯏꯒꯦ ꯍꯥꯏꯔꯗꯤꯀꯣ ꯅꯪ ꯆꯥꯛ ꯌꯦꯟꯁꯥꯡ ꯊꯣꯡꯕ ꯍꯥꯏꯌꯦꯕ ꯍꯥꯏꯕ꯭ꯔꯥ ꯀꯣ ꯀꯣꯟ ꯊꯦꯡꯕ ꯍꯥꯏꯕ꯭ꯔꯥ ꯋꯥꯏ ꯁꯤꯠꯄ ꯍꯥꯏꯕ꯭ꯔꯥ ꯑꯗꯨꯝ ꯍꯥꯡꯕꯅꯦ ꯑꯗꯨꯗ ꯑꯗꯨꯒ ꯅꯪ ꯀꯩꯅꯣ ꯄꯟꯕ ꯄꯟꯕ ꯖꯥꯠ꯭ꯔꯥ ꯅꯠꯇ꯭ꯔꯒ
ꯎꯝ ꯑꯗꯨ ꯑꯣꯏꯔꯗꯤ ꯐꯤꯁꯨ ꯁꯦꯠꯄ ꯅꯠꯇꯦ ꯑꯃ ꯋꯥꯠꯂꯦ ꯐꯤꯁꯨ ꯁꯦꯠꯄ ꯍꯩꯕ꯭ꯔꯥ ꯐꯤꯁꯨ ꯁꯦꯠꯄ ꯍꯩꯕ꯭ꯔꯥ ꯈꯪꯒꯗꯕ ꯍꯪꯒꯗꯕꯅꯤꯕ
ꯍꯣꯏ ꯐꯤꯅꯦꯛꯒꯨꯝꯕꯁꯨꯀꯣ ꯁꯦꯠꯄꯤꯅꯤꯡꯉꯥꯏ
ꯎꯝ
ꯑꯗꯨꯗꯤ ꯑꯩ ꯅꯪ ꯅꯪꯒꯤꯗꯣ ꯑꯣꯏꯒꯦꯅꯀꯣ
ꯑꯥ ꯑꯗ ꯍꯥꯏꯔꯗꯤ
ꯅꯪꯁꯨ ꯄꯥꯝꯕ꯭ꯔꯥ
ꯑꯗꯨꯒꯨꯝꯕ ꯑꯗꯨꯒꯨꯝꯕ ꯀꯔꯦꯛꯇꯔꯗꯗꯤ ꯑꯁ ꯐꯖꯩꯅꯦ
ꯎꯝ ꯅꯪ ꯄꯥꯝꯔꯝꯅꯤ ꯍꯥꯏꯅ ꯈꯟꯕ
ꯑꯗꯨꯒꯨꯝꯕ ꯀꯔꯦꯛꯇꯔꯁꯨ ꯌꯥꯝ ꯂꯩꯌꯦ ꯅꯨꯄꯥꯄꯥꯝꯕ ꯃꯈꯣꯏ ꯀꯣ ꯅꯨꯄꯥ ꯅꯨꯄꯤꯅ ꯅꯨꯄꯤꯅ ꯍꯥꯏꯕ ꯏꯟꯕ ꯇꯞꯅ ꯃꯥ ꯅꯨꯄꯤꯗꯨ ꯊꯤ ꯊꯤꯅ ꯆꯩꯥꯏꯕꯤꯗꯅꯕ ꯑꯗꯨꯝ ꯄꯥꯝꯕ ꯌꯥꯝ ꯂꯩꯕꯅꯤ
ꯍꯣꯏ ꯑ ꯐꯨꯔꯁꯨ ꯎꯝ ꯀꯩꯅꯣ ꯆꯩ ꯃꯆꯥꯅ ꯄꯨꯗꯕꯀꯣ
ꯀꯩꯅꯣ ꯌꯣꯟꯁꯥꯛ ꯌꯣꯟꯁꯥꯛ ꯅꯥꯄꯤꯅꯀꯣ ꯆꯤ ꯇꯞꯅ
ꯎꯝ ꯑ ꯌꯦꯗ ꯃꯃ
ꯑꯥ ꯑ ꯌꯦꯗ ꯌꯦꯗꯦ ꯃꯁꯤꯁꯤ ꯌꯥ
ꯎꯝ
ꯌꯦꯗꯦꯝ ꯑꯆꯕꯗꯤ ꯀꯩꯅꯣꯒꯤ ꯃꯇꯨꯝ ꯌꯥꯎꯕꯗꯤ ꯅꯥꯒꯅꯤꯀꯣ
ꯃꯇꯣꯝꯗꯨꯗꯤ ꯌꯥꯎꯗꯦ
ꯃꯣꯗꯛꯂ ꯏꯗꯤꯒ
ꯑꯗꯨꯗꯣ ꯀꯪꯍꯟ ꯑ ꯀꯪꯍꯟꯕꯀꯣ ꯌꯦꯟꯗꯦꯝꯗꯣ ꯀꯪꯍꯟꯕꯤꯔꯒ
ꯑꯗꯨꯁꯨ ꯐꯥꯏꯅꯦ
ꯑꯩꯅ ꯁꯦꯝꯕꯤꯒꯗꯕꯅꯦ ꯁꯤ ꯅꯪ ꯁꯥꯎꯃꯜꯗꯗꯤ ꯑꯁꯤꯅ ꯀꯩꯅꯣ ꯐ ꯈꯣ ꯅꯠꯇ꯭ꯔꯗꯤ ꯊꯥꯔꯃꯣꯀꯣꯜ
ꯎꯝ ꯊꯔꯃꯣꯀꯣꯁꯤ ꯌꯥ ꯊꯔꯃꯣꯀꯣꯁꯤ ꯐꯔ ꯃꯈꯣꯛꯗꯤ ꯐꯨꯁꯨ ꯐ ꯐꯨꯑꯦ ꯍꯥꯏꯕꯁꯨ ꯈꯪꯂꯣꯏꯕ ꯂꯁꯤꯛ ꯉꯥꯛꯛꯇ ꯂꯥꯛ
ꯃꯈꯣꯟꯗꯤ ꯊꯣꯛꯀꯅꯤꯅ
ꯎ ꯅꯨꯡꯁꯤꯠ ꯉꯥꯛꯇ ꯂꯥꯛꯀꯅꯤ ꯅꯨꯡꯁꯤꯠ ꯅꯨꯡꯁꯤꯠ ꯁꯤꯠꯇꯒꯤ ꯃꯥꯟꯈ꯭ꯔꯤꯕ ꯇꯃ ꯀꯣꯟꯅ ꯐꯨꯔꯤꯗꯤ ꯑꯦ ꯃꯥ ꯅꯨꯄꯤ ꯁꯥꯕ ꯑꯩꯒꯤ ꯏꯃꯥ ꯅꯨꯡꯁꯤꯠ ꯁꯤꯠꯄꯅꯦꯅ ꯀꯥꯏꯅꯀꯣ ꯃꯤ ꯑꯇꯣꯞꯄ ꯅꯪꯍꯜꯔꯛꯀꯅꯦꯕ ꯑꯗꯨꯗꯤ ꯐꯔ ꯎꯝ
ꯍꯧꯖꯤꯛ ꯀꯔꯤ ꯇꯧꯔꯒ ꯂꯩꯕ꯭ꯔꯥ
ꯑꯦ ꯑꯩ ꯐꯝꯃꯒ ꯂꯩꯕꯅꯤꯅꯦ
ꯎꯝ ꯐꯝꯗꯦꯗ ꯅꯪ ꯀꯩꯅꯣꯝꯃꯗꯤ ꯇꯧꯔꯦ
ꯑꯦ ꯐꯝꯃꯨꯒꯀꯣ ꯀꯩꯅꯣ ꯑꯃ ꯄꯥꯏꯕ ꯁꯝꯁꯦꯠ ꯄꯥꯏꯔꯒ ꯂꯩꯕ ꯑꯗꯨꯒꯤꯅꯦꯕ ꯋꯥꯔꯤ ꯁꯥꯕꯁꯨ ꯀꯩꯅꯣ ꯀꯩꯅꯣꯗꯤ